ꯍꯜꯂꯣ ꯑꯧ ꯇꯥꯕ꯭ꯔꯣ ꯍꯜꯂꯣ ꯇꯥꯏꯌꯦ ꯍꯜꯂꯣ ꯀꯩꯁꯨ ꯇꯧꯗꯦ ꯑꯗꯨꯝ ꯂꯩꯌꯦ
ꯏꯁ ꯅꯨꯉꯥꯏꯍꯦ ꯅꯣꯏꯁꯤꯗꯤ
ꯅꯪꯅ ꯍꯦꯜꯂꯦ ꯅꯨꯡꯉꯥꯏꯕꯗꯤ
ꯑꯦ ꯑꯩꯗꯤ ꯁꯥꯃꯟꯗꯅ ꯍꯧꯖꯤꯛꯄꯨ ꯀꯔꯤ ꯁꯥꯒꯦꯅꯦ ꯅꯣꯡ ꯇꯥꯒꯦ ꯇꯧꯔꯤꯁꯤ ꯀꯥꯟꯗ
ꯏꯁ ꯑꯩꯈꯣꯏꯗꯤ ꯅꯨꯡꯁꯥ ꯐꯥꯖꯅꯥ ꯀꯟꯅꯥ ꯁꯔꯦꯅꯦ
ꯁꯥꯔꯦꯅꯦ ꯑꯩꯁ ꯈ꯭ꯋꯥꯏꯗꯗꯤ ꯅꯣꯡ ꯇꯥꯒꯦꯅ ꯃꯝꯃꯦꯍꯦ ꯃꯝꯁꯤꯜꯂꯛꯑꯦ
ꯎꯝ ꯎꯝ
ꯇꯨꯝꯃꯒ ꯂꯩꯔꯤꯔꯣ
ꯑꯣ
ꯑꯣ ꯁꯃꯝꯗꯅ ꯍꯤꯞꯄꯒ ꯂꯩꯌꯦ ꯍꯣꯏ ꯌꯥꯝ ꯅꯨꯡꯉꯥꯏꯕꯅꯦ ꯌꯥꯝ ꯍꯤꯛꯄꯨ ꯌꯥꯝ ꯅꯨꯄꯥꯅ ꯌꯥꯝ ꯇꯨꯝꯕꯁꯦ ꯐꯠꯇꯕꯅꯦ ꯀꯃꯥꯏ ꯇꯧꯅꯤ ꯁꯛ ꯊꯤꯕꯅꯦ
ꯅꯠꯇ꯭ꯔꯣ
ꯈꯪꯗꯦ ꯑꯩ ꯑꯗꯨꯃꯗꯤ
ꯅꯨꯄꯥꯗꯤ ꯈꯔ ꯋꯥꯔꯛ ꯑꯥꯎꯠ ꯆꯠꯀꯗꯕꯅꯤꯅꯦ ꯁꯥꯟꯅꯕꯗꯤ ꯆꯠꯂꯤꯗ ꯉꯁꯤꯒꯤ ꯆꯠꯈ꯭ꯔꯕꯣ
ꯆꯠꯂꯦ
ꯆꯠꯇꯦ ꯂꯣꯏꯔꯦ ꯍꯧꯖꯤꯛ ꯍꯜꯂꯛꯑꯒ ꯍꯧꯖꯤꯛ ꯍꯜꯂꯛꯑꯒ ꯁꯥꯃꯟꯗꯅ ꯢꯔꯨꯖ
ꯇꯪ ꯍꯤꯞꯀꯦꯅ
ꯇꯪ ꯍꯤꯞꯀꯦꯅ
ꯅꯩꯕꯅꯦ
ꯑꯣ ꯆꯔꯁꯇꯤ ꯆꯠꯇ꯭ꯔꯣ
ꯉꯁꯥꯏ ꯑꯌꯨꯛꯅ ꯆꯠꯂꯦ
ꯉꯁꯥꯏ ꯑꯌꯨꯛꯅ ꯆꯠꯂꯦ ꯅꯨꯡꯊꯤꯟꯒꯤꯗꯤ
ꯅꯨꯡꯊꯤꯟꯒꯤꯁꯤ
ꯇꯕꯣ
ꯁꯥꯁꯨ ꯁꯥꯕꯅꯤꯅ
ꯆꯠꯂꯒꯨꯝꯁꯤꯔꯥꯅꯗꯤ
ꯆꯠꯂꯒꯨꯝꯁꯤꯔꯥꯅꯗꯤ ꯈꯜꯂꯦ ꯄꯨꯡ ꯀꯌꯗ ꯀꯥꯒꯦ
ꯄꯨꯨꯡ ꯍꯧꯖꯤꯛ ꯄꯨꯡ ꯀꯌꯥ ꯇꯔꯦ ꯎ ꯃꯌꯥꯝꯗꯤ ꯃꯌꯥꯝꯗꯤ ꯇꯥꯗꯤ ꯇꯔꯝꯃꯅꯤ
ꯃꯌꯥꯝꯗꯤ ꯇꯥꯗꯤ ꯇꯔꯝꯃꯅꯤ ꯑꯣ
ꯅꯣꯏ ꯅꯪ ꯄꯨꯡ ꯈꯪꯗ꯭ꯔꯣ ꯅꯣꯏ ꯀꯥꯕꯒꯤ ꯃꯇꯝ
ꯄꯨꯡ ꯑꯍꯨꯝ ꯃꯈꯥꯏ ꯑꯗꯨꯋꯥꯏꯗꯗꯤ ꯌꯥꯝ ꯊꯤꯡꯉꯦꯕꯀꯣ
ꯅꯪꯗꯤ ꯆꯠꯀꯗ꯭ꯔꯣ
ꯅꯪꯗꯤ ꯆꯠꯄ꯭ꯔꯣ ꯆꯠꯂꯔꯣꯢꯗ
ꯀꯩꯒꯤ
ꯀꯩꯒꯤ ꯇꯟꯈ꯭ꯔꯦ
ꯑꯌꯨꯛꯇꯤ ꯆꯠꯄ꯭ꯔꯣ
ꯆꯠꯇꯦꯗ ꯍꯟꯗꯛꯁꯦ ꯈꯔ ꯄꯣꯊꯥꯏꯌꯦꯅ ꯁꯣꯢ ꯌꯥꯗꯦꯍꯦ ꯢꯁ ꯅꯨꯄꯥ ꯄꯥꯈꯪ ꯄꯥꯈꯪ ꯄꯥꯈꯪꯅ ꯆꯠꯇꯕꯗꯤ ꯈꯔꯇꯪ ꯢꯁ ꯅꯪꯒꯤꯁꯤꯗꯤ ꯂꯥꯟꯗ꯭ꯔꯣ
ꯄꯥꯈꯪꯅ ꯆꯠꯇꯕꯗꯤ ꯈꯔ ꯄꯛꯑꯦ
ꯄꯛꯑ ꯦ ꯄꯥꯈꯪꯁꯨ ꯃꯤ ꯅꯠꯇ꯭ꯔꯣ
ꯍꯣꯏ ꯑꯗꯨꯕꯨꯗꯤ ꯃꯤꯅ ꯍꯥꯏꯅꯕꯁꯦ ꯅꯨꯞ ꯅꯨꯄꯥꯅ ꯈꯔ ꯀꯔꯤ ꯃꯅꯥ ꯀꯜꯂꯦ ꯍꯥꯏꯗꯣ
ꯀꯜꯂꯦ ꯍꯥꯏꯗꯣ ꯑꯗꯨ ꯑꯣꯏꯔꯖꯨ ꯑꯩ ꯅꯪꯁꯨ ꯑꯗꯨ ꯃꯔꯛꯇ ꯌꯥꯎꯔꯕꯣ ꯍꯥꯏꯁꯦ ꯂꯝꯍꯦꯟꯕ ꯂꯝꯍꯦꯟꯕ ꯃꯔꯛꯇ ꯌꯥꯎꯔꯕꯣ
ꯌꯥꯎꯋꯦ ꯍꯥꯏꯕ ꯅꯠꯇꯦꯗ
ꯇꯦꯗ ꯑꯗꯨꯗꯤ ꯀꯔꯤꯅꯣ
ꯑꯥ
ꯍꯥ ꯀꯔꯤ ꯍꯥꯏꯔꯤꯅꯣ ꯑꯗꯨꯗꯤ ꯅꯪꯒꯤꯁꯦ
ꯅꯝꯕ ꯂꯣꯏꯅ ꯃꯤꯅ ꯍꯥꯏ ꯁꯦ ꯅꯨꯄꯥꯗꯒꯤ ꯑꯦ ꯅꯨꯄꯤꯗꯒꯤꯗꯤ ꯅꯨꯄꯥꯅ ꯈꯔ ꯂꯝ ꯍꯦꯜꯂꯦ ꯍꯥꯏꯕꯗꯣ
ꯅꯨꯄꯥꯅ ꯈꯔ ꯂꯝ ꯍꯦꯟꯂꯦ ꯍꯥꯏꯕꯗꯣ ꯑꯗꯣ ꯂꯝꯍꯦꯟꯕꯗꯣ ꯅꯪꯁꯨ ꯌꯥꯎꯕ꯭ꯔꯣ ꯑꯗꯨ ꯃꯔꯛꯇ
ꯅꯨꯄꯥ ꯑꯣꯏꯅꯤꯅ
ꯅꯨꯄꯥ ꯑꯣꯏꯅꯤꯅ
ꯌꯥꯎꯗꯦ ꯍꯥꯏ ꯍꯥꯏꯔꯁꯨ
ꯌꯥꯎꯗꯦ ꯍꯥꯏ ꯍꯥꯏꯔꯁꯨ ꯃꯣꯏ ꯊꯖꯥꯔꯣꯏ ꯍꯦ
ꯅꯨꯄꯤ ꯑꯐꯕ ꯐꯪꯅꯤꯡꯉꯗꯤ ꯂꯥꯏ ꯐꯥꯖꯅ ꯀꯟꯅ ꯈꯨꯔꯨꯝꯃꯣ ꯍꯥꯏꯗꯣ ꯅꯪꯗꯤ ꯐꯪꯅꯤꯡꯗꯕ꯭ꯔꯣ ꯑꯗꯣ
ꯑꯗꯨꯒꯤꯅꯤꯅꯦ ꯑꯩꯅ
ꯑꯗꯨꯒꯤꯅꯤꯅꯦ ꯑꯩꯅ
ꯉꯁꯥꯏ ꯌꯨꯞ ꯇꯠꯄꯗꯣ
ꯉꯁꯥꯏ ꯑꯌꯨꯛ ꯇꯠꯄꯗꯣ ꯎꯝ
ꯅꯪꯗꯤ ꯐꯪꯅꯤꯡꯗ꯭ꯔꯣ
ꯅꯪꯗꯤ ꯐꯪꯅꯤꯡꯕ꯭ꯔꯣ ꯑꯩꯗꯤ ꯏꯁꯣꯔꯅ ꯑꯃ ꯍꯦꯛꯇ ꯄꯤꯕꯗꯣ ꯌꯥꯔꯦ
ꯑꯦ ꯑꯗ ꯁꯨꯃꯥꯏꯅ ꯇꯧꯕ ꯌꯥꯗꯦ ꯑꯃꯨꯛ ꯈꯔ ꯐꯥꯖꯕ ꯀꯔꯤ ꯍꯥꯏꯁꯤꯔꯥ
ꯐꯥꯖꯕ ꯀꯔꯤ ꯍꯥꯏꯁꯤꯔꯥ
ꯎꯝ
ꯌꯨꯝ ꯄꯥꯟꯕꯗ ꯂꯩꯃꯤꯟ ꯂꯩꯃꯤꯟꯅꯒꯗꯕ ꯅꯨꯡꯉꯥꯏꯒꯗꯕꯗꯣ
ꯂꯩꯃꯤꯟꯅꯒꯗꯕ ꯅꯨꯡꯉꯥꯏꯒꯗꯕꯗꯣ ꯎꯝ
ꯑꯗꯨꯒꯨꯝꯕ ꯄꯤꯌꯣꯅ ꯂꯥꯏ ꯀꯟꯅ ꯈꯨꯔꯨꯝꯒꯗꯅꯤꯅꯦ
ꯏꯁꯣꯔꯕꯨ ꯐꯥꯖꯅ ꯈꯪꯕ
ꯎꯝ
ꯑꯗ ꯅꯪꯁꯨ ꯈꯨꯔꯨꯝꯕ ꯅꯠꯇ꯭ꯔꯣ
ꯈꯨꯔꯨꯝꯃꯦ
ꯈꯨꯔꯨꯝꯃꯦ ꯐꯪꯉꯕꯣ
ꯑꯁ ꯐꯪꯗ꯭ꯔꯤꯗꯥ
ꯑꯁ ꯐꯪꯗ꯭ꯔꯤꯗ ꯈꯪꯗꯔꯤ
ꯐꯪꯗ꯭ꯔꯤꯌꯦ
ꯍꯥꯡꯗꯔꯤꯌꯦ ꯐꯪꯗ꯭ꯔꯤꯌꯦ꯫
ꯑꯥ꯫ ꯂꯥꯏ ꯀꯟꯅ ꯈꯨꯣꯏꯔꯨꯝꯝꯕ ꯑꯣꯏꯗꯔꯥ ꯈꯪꯗꯦ ꯅꯨꯄꯤ ꯂꯩꯁꯥꯕꯤꯈꯣꯏꯁꯦ ꯏꯈꯪ ꯈꯪꯗꯒꯨꯝ ꯇꯧꯋꯤꯅꯦ꯫
ꯇꯧꯒꯨꯝ ꯇꯧꯏꯅꯦ꯫
ꯄꯨꯛꯅꯤꯡ ꯆꯪꯉꯒ ꯈꯨꯔꯨꯝꯗꯕꯒꯤ ꯑꯣꯏꯔꯝꯅꯤ꯫
ꯈꯪꯗꯦ꯫
ꯈꯪꯗꯦ꯫
ꯄꯨꯛꯅꯤꯡꯗꯤ ꯆꯪꯗꯤ ꯆꯪꯉꯤꯗ꯫
ꯄꯨꯛꯅꯤꯡꯗꯤ ꯁꯪꯒꯤ ꯆꯪꯉꯤꯗ꯫ ꯐꯖꯅ ꯈꯨꯔꯨꯝꯃꫭ ꯑꯃꯨꯒ꯫
ꯎꯝ꯫
ꯀꯔꯤ ꯌꯦꯟꯁꯥꯡ ꯆꯥꯔꯦ ꯉꯁꯤꯗꯤ꯫
ꯉꯁꯤ ꯎꯁꯣꯏ ꯆꯥꯏ꯫
ꯁꯤ ꯎꯁꯣꯏ ꯆꯥꯏ꯫ ꯑꯩꯁ ꯍꯥꯎꯔꯝꯒꯅꯤ꯫
ꯅꯥꯎꯕꯤ ꯍꯥꯏꯕ꯭ꯔꯥ ꯑꯗꫭ ꯎꯁꯣꯏꯗꯣ꯫
ꯎꯁꯣꯏꯗꯣ ꯅꯥꯎꯕꯤ꯫
ꯅꯥꯎꯕꯤ ꯍꯥꯏꯕ꯭ꯔꯥ꯫
ꯅꯥꯎꯕꯤ ꯍꯥꯏꯕ꯭ꯔꯥ꯫
ꯅꯥꯎꯚꯤꯋꯥ ꯍꯥꯏꯕ꯭ꯔꯥꯗꯣ꯫
ꯀꯔꯤ ꯋꯥ ꯍꯥꯏꯕꯔ ꯂꯥꯏꯋꯥ ꯅꯠꯇꯕ ꯅꯥꯎꯕꯤ ꯋꯥ꯫
ꯑꯣ ꯁꯨꯃꯥꯏꯅ ꯑꯩꯒꯤ ꯑꯣꯖꯥ ꯑꯃꯅ ꯍꯥꯏꯔꯝꯃꯦ꯫
ꯃꯥꯅ
ꯂꯥꯏꯋꯥ ꯍꯥꯏꯕ꯭ꯔꯥ ꯂꯦꯟꯊꯣꯟꯗꯣ꯫
ꯂꯥꯏꯋꯥ ꯍꯥꯏꯕ꯭ꯔꯥ ꯔꯤꯐꯟꯗꯣ ꯅꯥꯠꯇꯦ꯫ ꯈꯪꯗꯦꯅꯦ ꯑꯩꯁꯨ ꯃꯩꯇꯩꯂꯣꯟꯗ ꯀꯃꯥꯏ ꯍꯥꯏꯕ꯭ꯔꯥ꯫
ꯑꯗꯨ ꯋꯥꯗꯣ ꯅꯥꯎꯕꯤ ꯋꯥ ꯍꯥꯏꯌꯦꯅ ꯍꯥꯏ ꯍꯥꯏꯔꯛꯄꯀꯣ꯫
ꯉꯥꯏꯔꯝꯃꯣꯀꯣ꯫ ꯑꯦꯍꯣꯏ ꯑꯗꯨꯃꯥꯏ ꯍꯥꯏꯕ꯭ꯔꯥ ꯈꯪꯗꯦ꯫
ꯍꯣꯏ ꯑꯣꯖꯥꯅ ꯑꯩꯈꯣꯏ ꯕꯦꯝꯕꯨꯒꯤ ꯇ꯭ꯔꯦꯟꯅꯤꯡ ꯆꯠꯄꯗꯀꯣ꯫
ꯇꯔꯦꯅꯤꯡ ꯆꯥꯠꯄꯗꯀꯣ ꯫
ꯁꯨꯃꯥꯏꯅ ꯍꯥꯏꯔꯛꯄ꯫
ꯁꯨꯃꯥꯏꯅꯥ ꯍꯥꯏꯔꯄ꯫
ꯑꯩꯈꯣꯏꯅ ꯑꯣꯖꯥꯅ ꯂꯥꯜꯂꯤꯁ ꯑꯩꯁꯨ ꯂꯥꯅꯤꯅꯤ꯫
ꯑꯩꯁꯨ ꯂꯟꯂꯦꯅꯦ ꯑꯣ꯫ ꯍꯧꯖꯤꯛꯇꯤ ꯀꯔꯤ ꯀꯔꯤ ꯇꯧꯔꯒ ꯂꯩꯕ꯭ꯔꯣ ꯍꯧꯖꯤꯛꯇꯤ ꯌꯨꯝꯗ ꯑꯗꯨꯝ ꯂꯩꯗ ꯈꯥꯝꯗ ꯀꯔꯤ ꯀꯩ ꯀꯩꯅꯣ ꯇꯧꯕ ꯌꯥꯕ ꯈꯔ ꯇꯧꯔꯒꯥ ꯂꯩꯌꯑꯦ꯫ ꯀꯔꯤ ꯐꯥꯔꯝ ꯇꯧꯔꯒ ꯂꯩꯏꯕꯔꯣ꯫
ꯈꯣꯏꯁꯦ ꯀꯣꯝꯂꯥꯒꯤ ꯐꯥꯝ ꯑꯃ ꯂꯩꯌꯦ꯫
ꯍꯞ ꯑꯃꯥ ꯂꯦꯌꯦ꯫
ꯀꯣꯝꯀ꯭ꯋꯥ ꯀꯨꯝꯀ꯭ꯋꯥ ꯗꯨꯖꯨ ꯀꯨꯝꯀ꯭ꯋꯥꯗꯣ
ꯀꯣꯝꯀ꯭ꯋꯥ ꯗꯣ
ꯑꯗꯨꯒꯤꯁꯨ ꯑꯃ ꯂꯩꯌꯦ
ꯑꯃ ꯂꯩꯌꯦ
ꯑꯗꯨꯒ ꯀꯩꯅꯣ ꯑꯃꯗꯨꯅ
ꯌꯣꯡꯆꯥꯛ ꯌꯣꯡꯆꯥꯛꯇꯥ ꯑꯃ ꯂꯩꯌꯦ
ꯑꯣ ꯌꯣꯡꯆꯥꯛꯁꯨ ꯐꯥꯔꯝ ꯇꯧꯕ꯭ꯔꯣ
ꯎꯝ
ꯎꯝ ꯀꯌꯥꯃꯨꯛ ꯄꯥꯟꯒꯦ
ꯑꯥꯑꯩ ꯄꯥꯝꯕꯤꯕꯨꯗꯤ ꯑꯃ ꯑꯅꯤ ꯃꯉꯥꯃꯨꯛꯗꯤ ꯄꯥꯂꯦ ꯑꯗꯨ ꯈꯔ ꯋꯥꯠꯂꯦꯕꯀꯣ
ꯈꯔ ꯋꯥꯠꯂꯦꯕꯀꯣ ꯌꯥꯝ ꯄꯥꯟꯕ꯭ꯔꯥ
ꯄꯥꯟꯕꯕꯨꯗꯤ ꯌꯥꯝ ꯌꯥꯝ ꯄꯥꯜꯂꯦ ꯍꯣꯏ ꯃꯣꯏ ꯁꯤꯒꯟꯕꯗꯣ
ꯃꯣꯏ ꯁꯤꯒꯟꯕꯗꯣ ꯎꯝ
ꯌꯥꯝ ꯌꯥꯝ ꯁꯤꯌꯦꯕ
ꯌꯥꯝ ꯌꯥꯝ ꯁꯤꯌꯦꯕ ꯆꯍꯤ ꯑꯃꯗ ꯆꯍꯤ ꯀꯃꯥꯏ ꯑꯁ ꯅꯪꯒꯤ ꯌꯣꯟꯆꯥꯛꯇꯣ ꯄꯥꯜꯂꯗꯤ ꯌꯥꯝ ꯄꯩꯁꯥ ꯊꯣꯛꯂꯝꯒꯅꯤ
ꯎꯝ ꯑꯌꯥꯝꯕ ꯄꯥꯟꯗ꯭ꯔꯤꯌꯦ ꯈꯔ ꯋꯥꯠꯂꯤꯌꯦ ꯆꯍꯤ ꯅꯦꯛꯁ ꯌꯥꯔꯒꯨꯝꯕꯗꯨꯗꯤ ꯈꯔ ꯌꯥꯝ
ꯈꯔ ꯌꯥꯝ ꯊꯥꯕꯒꯤ ꯃꯇꯨꯡꯗꯅꯦ
ꯑꯥ
ꯑꯗꯣ ꯊꯥꯕꯒꯤ ꯃꯇꯨꯡꯗ ꯆꯍꯤ ꯀꯌꯥ ꯂꯩꯔꯒ ꯄꯥꯟꯒꯦ
ꯑꯈꯣꯏꯅ ꯃꯛ ꯃꯔꯨ ꯃꯔꯨ ꯑꯣꯏꯅ ꯊꯥꯔꯤꯗꯤ ꯆꯍꯤ ꯇꯔꯥꯃꯨꯛꯗꯤ ꯆꯪꯉꯤꯗ
ꯆꯪꯉꯤꯗ ꯑꯦ
ꯃꯥꯔꯨ
ꯑꯗꯨꯗꯤ ꯑꯗꯨꯗꯤ ꯌꯥꯝꯃꯟꯗ꯭ꯔꯣ
ꯅꯪꯗꯤ ꯆꯍꯤ ꯀꯌꯥꯗ ꯄꯟꯒꯅꯤ ꯈꯟꯕ꯭ꯔꯣ
ꯅꯪꯗꯤ ꯆꯍꯤ ꯀꯌꯥꯗ ꯄꯟꯒꯅꯤ ꯈꯟ ꯆꯍꯤ ꯑꯅꯤ ꯑꯃ ꯑꯅꯤ ꯑꯍꯨꯝꯃꯨꯛ ꯂꯩꯔꯒ ꯄꯥꯟꯗ꯭ꯔꯥꯗꯤ
ꯑꯥ ꯃꯥꯔꯨꯗꯣ ꯃꯐꯝ ꯑꯃꯗ ꯆꯔꯥꯒꯨꯝꯕ ꯇꯧꯔꯒ ꯀꯣ
ꯇꯧꯔꯒꯀꯣ ꯎꯝ
ꯆꯧ ꯆꯧꯕ ꯊꯣꯔꯛꯄꯗꯣ ꯈꯔ ꯀꯛꯊꯠꯂꯒ ꯌꯥꯜꯂꯒ ꯑꯃꯨꯛ ꯊꯥꯔꯗꯤ ꯑꯗꯨ ꯑꯗꯨꯕꯨꯗꯤ ꯈꯔ ꯎꯝ ꯊꯨꯅ ꯄꯥꯂꯦ
ꯃꯔꯨꯗꯒꯤ ꯍꯧꯔꯗꯤ ꯑꯩ ꯆꯍꯤ ꯇꯔꯥꯗꯤ ꯁꯣꯏꯗꯔꯣꯏ ꯁꯣꯏꯔꯣꯏ
ꯑꯗꯨꯣ ꯃꯥꯁꯦ ꯀꯩꯅꯣꯗꯤ ꯎꯝ ꯃꯥꯒꯤ ꯕ꯭ꯔꯥꯟꯁꯇꯒꯤꯗꯤ ꯁꯦꯝꯕ ꯌꯥꯗꯦꯀꯣ
ꯈꯪꯗꯦ ꯑꯣ ꯈꯪꯗꯦ ꯑꯗꯨꯕꯨꯗꯤ ꯑꯩꯁꯨ ꯑꯩꯗꯤ ꯁꯦꯝꯕ ꯍꯩꯇꯦꯕꯥ
ꯑꯩꯁꯨ ꯑꯩꯗꯤ ꯁꯦꯝꯕ ꯍꯩꯇꯦꯕꯥ
ꯏꯝꯅꯥꯅꯕ ꯑꯃꯃꯗꯤ
ꯀꯩ ꯍꯥꯏꯕ꯭ꯔꯥ
ꯏꯃꯥꯟꯅꯕ ꯑꯃꯗꯤ ꯈꯪꯗꯦ ꯌꯣꯡꯆꯥꯛꯗꯤ ꯁꯦꯝꯕ꯭ꯔꯥ ꯁꯦꯝꯗꯕ꯭ꯔꯥ ꯑꯃ ꯃꯥ ꯇ꯭ꯔꯦꯅꯤꯡ ꯆꯠꯂꯒ ꯂꯥꯑꯒ ꯀꯩꯅꯣ ꯆꯝꯄ꯭ꯔꯥꯒꯨꯝꯕꯗ ꯀꯣꯝꯂꯥ
ꯑ
ꯀꯩꯅꯣ ꯇꯧꯕꯗꯣ
ꯑꯣꯣꯏ ꯑꯗꯨꯒꯨꯝꯕꯗꯤ ꯁꯦꯝꯕ ꯎꯑꯦꯕ ꯑꯗꯣ ꯌꯣꯡꯆꯥꯛꯀꯤꯗꯤ ꯈꯪꯗꯕ
ꯍ‌ꯣꯏ ꯑꯗꯨ
ꯍꯩꯒꯨꯝꯕꯗꯗꯤ ꯑꯗꯨꯝ ꯁꯦꯝꯃꯦꯗꯅ
ꯎꯝ ꯈꯪꯗꯦ ꯌꯣꯡꯆꯥꯛꯁꯦ ꯆꯠ ꯂꯤꯁꯤꯡ ꯂꯤꯁꯤꯡꯃꯨꯛ ꯊꯥꯔꯒ ꯑꯅꯝꯕ ꯂꯧꯗꯦꯅꯦ ꯌꯥꯗꯦꯅꯦ ꯂꯣꯏ ꯁꯤꯌꯦꯅꯦ
ꯑꯩꯈꯣꯏ ꯔꯣꯝꯒꯤꯁꯦ ꯍꯣꯏ ꯑꯗꯨꯝ ꯁꯤꯌꯦ ꯈꯪꯗꯦ ꯀꯃꯥꯏꯅ ꯇꯧꯕ ꯆꯥꯟꯅꯗꯕꯒꯤꯔꯣ ꯑꯥ ꯅꯥꯒꯥꯂꯦꯟꯔꯣꯝꯗꯗꯤ ꯌꯥꯝ ꯄꯥꯜꯂꯦꯅ
ꯎꯝ
ꯑꯩꯈꯣꯏꯔꯣꯝꯒꯤꯁꯤꯗꯤ ꯑꯗꯨꯝ ꯆꯍꯤ ꯑꯃ ꯆꯍꯤ ꯑꯃꯒꯨꯝꯕ ꯄꯥꯜꯂꯗꯤ ꯃꯊꯪ ꯆꯍꯤ ꯁꯤꯕꯒꯨꯝꯕ
ꯎꯝ
ꯑꯌꯥꯝꯕꯅ ꯑꯗꯨꯃꯥꯏꯅ ꯇꯧꯋꯦ
ꯑꯗꯨꯒꯤꯅꯦꯅꯦ ꯄꯤꯁꯛ ꯄꯤꯀꯂꯤꯉꯥꯏꯗꯤ
ꯑꯗꯣ ꯃꯊꯪ ꯆꯍꯤ ꯍꯥꯥ
ꯑ ꯀꯔꯤ ꯍꯥꯏꯁꯦ ꯌꯣꯡꯆꯥꯛ ꯄꯥꯝꯕꯤꯗꯣ ꯄꯤꯛꯂꯤꯉꯩꯒꯤꯗꯤ